ꯑꯁꯂꯣ ꯃꯂꯥꯡꯃꯩ
ꯑꯗꯨꯒꯨꯝꯕ ꯍꯥꯎ ꯌꯥꯒꯗ
ꯌꯥꯏ ꯀꯥꯏꯗꯦ ꯀꯩꯅꯣꯗ ꯃꯤꯡ ꯀꯧꯕꯗꯨꯕꯨ ꯀꯔꯤ ꯀꯥꯏꯕ ꯂꯩꯕꯣ
ꯍꯣꯏ ꯃꯤ ꯍꯥꯏꯕ ꯌꯥꯗꯦ ꯍꯥꯏꯅ
ꯃꯤꯡ ꯍꯥꯏꯕꯕꯨ ꯎꯝ ꯑꯁꯦꯡꯕꯗꯤ ꯍꯥꯏꯕ ꯌꯥꯗꯦ ꯅꯪꯒꯤ ꯃꯂꯪꯉꯩꯗꯨꯕꯨ ꯑꯆꯨꯝ ꯃ ꯃꯤꯡꯒꯣ
ꯍꯣꯏ ꯑꯣꯔꯤꯖꯤꯅꯦꯜ ꯄꯤꯌꯣꯔꯅꯤ ꯍꯥꯏꯗꯤ
ꯑꯥ
ꯅꯪ ꯇꯨꯝꯕꯥ ꯃꯥꯜꯗ
ꯇꯨꯝꯃꯦ ꯇꯨꯝꯃꯒ ꯏꯁ ꯃꯤ ꯃꯈꯣꯟ ꯇꯥꯗꯕ ꯃꯐꯝꯗ ꯂꯤꯠꯂꯒ ꯆꯠꯄꯗ ꯁꯤꯗꯧꯔꯗꯤ
ꯎꯝ ꯈꯪꯗꯦꯅꯦꯀꯣ ꯑꯁ ꯌꯥꯝ ꯅꯨꯡꯉꯥꯏ ꯍꯦꯟꯅ ꯈꯣꯠꯅ ꯆꯤꯡꯉꯤ ꯁꯨꯃꯥꯏꯅ ꯇꯧꯕꯗꯤꯀꯣ
ꯎꯝ ꯃꯈꯣꯟ ꯇꯥꯗꯅꯤꯅ ꯑꯩꯈꯣꯏꯗꯤ ꯑꯉꯥꯡꯒꯨꯝꯕꯁꯨ ꯌꯥꯝ ꯍꯥꯝꯃꯦꯕ ꯑꯗꯨꯗꯒꯤ ꯑꯃꯨꯛ ꯑꯩꯈꯣꯏꯒꯤ ꯕꯦꯛꯒ꯭ꯔꯥꯎꯟ ꯃ꯭ꯌꯨꯖꯤꯛ ꯃꯣꯏꯅ ꯀꯞꯄ ꯃꯈꯣꯟ ꯍꯔꯥꯎꯕ ꯃꯈꯣꯟ ꯇꯥꯕꯗꯀꯣ ꯑꯩꯈꯣꯏꯒꯤ
ꯍꯣꯏ ꯑꯗꯨꯅꯦ ꯑꯗꯨꯅꯦ ꯃꯈꯣꯏꯁꯨ ꯍꯥꯏꯔꯦꯀꯣ ꯑꯨꯃꯥꯏꯅ ꯑꯗꯨꯗ ꯍꯥꯏꯕ ꯑꯗꯨ ꯌꯥꯝ ꯅꯨꯡꯉꯥꯏꯌꯦ ꯑꯗꯨꯗ ꯈꯣꯟ ꯇꯥꯕꯗ ꯑꯗꯨꯒ ꯋꯥꯔꯤ ꯁꯥꯒꯗꯕ ꯑꯗꯨꯒ ꯋꯥ
ꯀꯥꯟꯁꯦ ꯀ꯭ꯔꯔꯤ ꯌꯦꯟꯁꯥꯡꯒꯨꯝꯕ ꯆꯥꯕꯤꯔꯨ
ꯎ ꯎꯆꯁꯤ ꯀꯥꯟꯁꯦ ꯎꯝ ꯍꯥꯎ ꯇꯦꯗ ꯁꯧꯔꯤꯒ ꯊꯃꯦꯟ ꯑꯈꯥꯕ ꯂꯩꯕ ꯎꯝ ꯀꯕꯟꯖꯦꯡ ꯊꯥꯏ ꯈꯅ ꯊꯥꯏ ꯈꯨꯅ ꯊꯥꯏ ꯍꯥꯏꯔꯗꯣ
ꯍꯥꯎꯅꯤ ꯍꯦ ꯑꯗꯨ
ꯑꯩ ꯉꯁꯤ ꯆꯥꯛ ꯌꯥꯝ ꯂꯥꯝꯃꯟꯕꯒꯤ ꯉꯟꯅ ꯆꯥꯏ ꯉꯟꯅ ꯍꯥꯏꯕꯗꯤ ꯄꯨꯡ ꯅꯤꯄꯥꯥꯟ ꯃꯈꯥꯏꯒꯨꯝꯕ ꯇꯥꯕ ꯀꯥꯟꯗꯀꯣ
ꯑꯣ ꯑꯩꯗꯤ ꯆꯥꯗ꯭ꯔꯤꯌꯦ
ꯎꯝ ꯑꯗꯨꯒꯒꯤ ꯆꯥꯛ ꯌꯥꯝ ꯂꯥꯝꯃꯟꯕ ꯑꯗꯨꯒꯤ ꯅꯤꯛꯄ ꯍꯧꯔꯩꯗꯤ ꯆꯥꯛ ꯂꯥꯝꯃꯟꯕꯒꯤ ꯑꯩ ꯍꯦꯛꯇ ꯑꯗꯨꯝ ꯁꯨꯒꯔ ꯂꯣ ꯍꯦꯛꯇ ꯑꯣꯏꯌꯦꯦꯕ ꯆꯥꯡ ꯃꯝꯃꯗꯗꯤ
ꯍꯣꯏ
ꯃꯤ ꯐꯣꯔꯦꯟꯅꯔ ꯁꯤꯡꯗꯤ ꯁꯨꯒꯔ ꯂꯣ ꯑꯣꯏꯕ ꯀꯥꯟꯗ ꯆꯥꯡ ꯌꯥꯝ ꯂꯥꯍꯜꯂꯗꯤ ꯆꯣꯀ꯭ꯂꯦꯠ ꯀꯩꯅꯣ ꯈ꯭ꯋꯥꯏꯗꯒꯤ ꯐꯕꯗꯤ ꯐꯥꯏꯚ ꯏꯁꯇꯥꯔꯒꯨꯝꯕ ꯑꯗꯨꯒꯨꯝꯕꯗ ꯆꯥꯎ ꯍꯥꯏꯌꯦꯕꯀꯣ ꯏꯗꯤ ꯆꯀ ꯀꯨꯝꯕ ꯆꯤꯅꯤꯒꯨꯝꯕ ꯑꯗꯨꯝ ꯆꯥꯕꯗ ꯊꯨꯝꯕꯗ ꯄꯥꯝꯗꯦ ꯑꯗꯨꯒꯤ ꯆꯥꯛ ꯌꯥꯝꯅ ꯅꯨꯡꯗꯥꯡꯗ ꯆꯥꯛ ꯌꯥꯝ ꯆꯥꯗ꯭ꯔꯦ ꯍꯥꯏꯔꯗꯤ ꯑꯌꯨꯛꯇ ꯑꯗꯨꯝ ꯎ ꯆꯥꯛꯀꯨꯝꯕ ꯅꯨꯡꯗꯥꯡꯗ ꯆꯥꯗ꯭ꯔꯗꯤꯀꯣ ꯇ ꯌꯨꯛꯇꯝꯁ ꯑ ꯊꯕꯛ ꯐꯥꯎ ꯇꯧꯕ ꯉꯝꯃꯦ ꯍꯨꯃꯥꯡ ꯀꯥꯡꯉꯒ ꯁꯨꯒꯔ ꯂꯣ ꯍꯦꯛꯇ ꯑꯗꯨ ꯃꯇꯝ ꯆꯥꯅ ꯆꯥꯒꯗꯕꯅꯦꯕ ꯑꯗꯨꯒꯨꯝꯕꯗꯣ ꯍꯥꯏꯗꯤ ꯗꯥꯔꯤ ꯆꯥꯅꯤꯡꯕ ꯀꯥꯟꯗ ꯆꯥꯒꯅꯤ ꯅꯨꯡꯊꯤꯟꯜꯗ ꯈꯔ ꯌꯥꯝ ꯆꯥꯥꯁꯦꯗ ꯑꯗꯨ ꯅꯨꯡꯗꯥꯡꯗ ꯆꯥꯅꯤꯡꯗꯕ ꯑ ꯆꯥꯗꯕꯤꯗ ꯑꯗꯨꯝ ꯇꯨꯝꯕ
ꯍꯣꯏ ꯐꯅꯦ ꯑꯗꯨꯗꯤ ꯑꯗꯨꯕꯨ ꯑꯌꯨꯛ ꯑꯃꯗꯤ ꯕ꯭ꯔꯦꯛꯐꯥꯁꯀꯨꯝꯕ ꯆꯥꯔꯣ ꯆꯥꯒꯨꯝꯕ
ꯑꯁ ꯑꯩ ꯑꯗꯨ ꯆꯥꯒꯨꯝꯕꯁꯦ ꯄꯥꯝꯗꯦ ꯃꯍꯧꯁꯥ ꯆꯥ ꯊꯛꯑꯁꯨ ꯑꯗꯨꯝ ꯆꯤꯅꯤ ꯌꯥꯝꯗꯕꯤꯗ ꯎ ꯆꯉꯥꯡꯒꯨꯝꯕꯀꯣ ꯑꯗꯨꯒꯨꯝꯕ ꯀꯣꯐꯤꯒꯨꯝꯕꯁꯨ ꯑꯩ ꯀꯪꯕꯅꯤꯅꯀꯣ ꯀꯣꯐꯤꯒꯨꯝꯕꯁꯨ ꯌꯥꯝ ꯊꯛꯅꯤꯡꯗꯕ ꯑꯗꯨꯒ ꯇꯟꯒꯨꯝꯕ ꯆꯥꯕꯁꯦ ꯆꯥꯛ ꯁ ꯇꯟ ꯑꯃꯈꯛꯇ ꯆꯥꯔꯁꯨ ꯆꯥꯛꯁꯦ ꯍꯦꯛꯇ ꯁꯨꯡꯂꯥꯝ ꯂꯥꯝꯗꯦꯕ
ꯑꯗꯨ ꯑꯗꯨꯅꯦ ꯆꯨꯝꯃꯦ
ꯎꯝ ꯊꯥꯎ ꯃꯣꯏꯒꯤ ꯊꯥꯎꯗꯤ ꯐꯠꯇꯦꯗꯅꯀꯣ ꯑꯗꯨ ꯑꯗꯨꯅꯅꯦꯕ ꯑꯩꯈꯣꯏ ꯎ ꯆꯥꯅꯤꯡꯗꯕꯗꯣ ꯆ ꯑꯗꯨꯒꯤ ꯑꯁ
ꯍꯣꯏ ꯃꯈꯣꯏꯒꯤ ꯊꯥꯎꯁꯤ ꯌꯥꯗꯦ ꯍꯥꯏꯅꯁꯨ ꯇꯥꯏ ꯊꯥꯕꯗꯤ
ꯑꯃꯨꯛ ꯇꯣꯁ ꯉꯧꯒꯅꯤ ꯕꯣꯔꯥ ꯉꯧꯒꯅꯤ ꯑꯃꯨꯛ ꯀꯣ ꯄꯟ ꯉꯧꯕꯅꯤ ꯑꯗꯨꯗꯤ ꯀꯗꯥꯏꯒꯤꯗꯤ ꯑꯉꯥꯡꯁꯤꯡꯗꯤ ꯌꯥꯝ ꯐꯠꯇꯦꯕꯟꯒꯨꯝꯕ ꯆꯥꯕꯗꯨꯀꯣ ꯑꯉꯥꯡ ꯐꯥꯎ ꯑꯉꯥꯡ ꯑꯐꯥꯎꯕꯗ ꯍꯥꯏꯗꯤ ꯑꯌꯨꯛ ꯍꯧꯒꯠꯂꯛꯄꯒ ꯏꯁꯤꯡ ꯊꯛꯑꯒ ꯑꯗꯨꯝ ꯆꯥꯔꯁꯨ ꯑꯁ ꯆꯈꯥꯎꯗꯣ ꯎ ꯎꯝ ꯀꯪ ꯂꯤꯗ ꯍꯠꯇꯕꯒꯤꯔ ꯀ
ꯍ ꯑꯗꯣ ꯇꯪꯒꯨꯝꯕꯗꯤ ꯁꯨꯚꯜ ꯐ꯭ꯔꯤꯒꯨꯝꯕꯗꯤ ꯂꯩꯒꯅꯤ
ꯎꯝ ꯀꯔꯤ
ꯍꯥꯏꯕꯗꯤ ꯀꯣꯐꯤꯒꯨꯝꯕ ꯅꯠꯇꯦ ꯑꯃꯨꯛꯀ ꯀꯥꯎꯈ ꯒ꯭ꯂꯨꯀꯣꯁ ꯅꯠꯇꯦ ꯕꯤꯁꯀꯤꯠ ꯍꯣꯏ ꯕꯤꯁꯀꯤꯠ ꯅꯠꯇꯦꯥ ꯑꯃꯨꯛ ꯀꯥ ꯑꯣꯈ꯭ꯔꯦꯁ ꯍꯣꯜ ꯂꯤꯛꯁꯗꯣ ꯍꯣ ꯂꯤꯛꯁꯗꯣ
ꯎꯝ ꯎꯝ ꯑꯗꯨꯒꯨꯝꯕꯁꯨ ꯑꯁ ꯍꯣꯂꯤꯛꯁꯨ ꯃꯅꯝ ꯅꯝꯅꯤꯡꯗꯦ ꯍꯩꯅꯗꯦ ꯑꯩ ꯍꯣꯁꯄꯤꯇꯥꯜ ꯍꯦꯛꯇ ꯅꯤꯡꯁꯤꯡꯉꯤ ꯑꯗꯣ
ꯑꯗꯨ ꯅ ꯑꯗꯨꯗꯤ ꯆꯨꯝꯃꯦꯩ ꯍꯣꯏ
ꯎꯝ ꯍꯥꯏꯗꯤ ꯎꯝ ꯒ꯭ꯂꯨꯀꯣꯁ ꯍꯥꯏꯔꯁꯨꯀꯣ ꯎ ꯀꯩꯅꯣꯝꯃ ꯂꯩ ꯑꯣꯔꯦꯟꯁꯀꯤ ꯐ꯭ꯂꯦꯕꯔꯗꯀꯣ
ꯍꯣꯏ
ꯒ꯭ꯂꯨꯀꯣꯁ ꯚꯤꯇꯥ ꯍꯥꯏꯕ꯭ꯔꯥ ꯑꯃ ꯂꯩꯌꯦꯕꯀꯣ ꯑꯗꯣ ꯋꯥꯟ ꯍꯟꯗ꯭ꯔꯦꯠ ꯐꯤꯐꯇꯤꯔꯥ ꯄꯤꯕꯅꯦ ꯑꯗꯣ ꯃꯈꯨꯝ ꯑꯅꯤ ꯑꯍꯨꯝ ꯁꯨꯔꯝꯃꯅꯤ ꯍꯧꯖꯤꯛꯀ ꯍꯥꯏꯔꯗꯤ ꯃꯔꯤ ꯁꯨꯔꯅꯤ ꯃꯥꯒꯤ ꯑꯁꯤ ꯒ꯭ꯂꯨꯀꯣꯁ ꯑꯆꯧ ꯎꯝ ꯒ꯭ꯂꯨꯀꯣꯁ ꯍꯥꯏꯕ ꯃꯆꯥ ꯃꯆꯥ ꯒ꯭ꯔꯤꯟꯗꯨ ꯅꯠꯇꯕꯀꯣ ꯑꯗꯨꯒꯤ ꯁꯥꯏꯖꯇꯨ ꯅꯠꯇꯕ ꯑꯆꯧꯕ ꯁꯥꯏꯖ ꯎꯝ ꯑꯗꯨꯝ ꯂꯥꯛꯑꯦꯕ ꯑꯗꯨ ꯖꯨꯁꯀꯤ ꯇꯥꯏꯞꯇ ꯍꯧꯖꯤꯛ ꯑꯩꯈꯣꯏ ꯑꯗꯨꯝ ꯊꯄ ꯀꯥꯟꯗ ꯀꯔꯤ ꯐ꯭ꯂꯦꯚꯔ ꯍꯥꯏꯁꯤꯔꯦꯀꯣ ꯑꯦ ꯐ꯭ꯂꯦꯚꯔ ꯍꯥꯏꯕꯕꯨ ꯎ ꯀ ꯐ꯭ꯔꯨꯇꯤꯒꯤ ꯃꯍꯥꯎ ꯆꯥꯒꯨꯝꯕꯒꯤ ꯃꯍꯥꯎꯁꯨ ꯅꯠꯇꯕ ꯑꯗꯨꯝ ꯐ꯭ꯂꯦꯕꯔ ꯑꯗꯨꯝ ꯃꯥꯟꯅꯩꯀꯣ ꯃꯦꯡꯒꯣ ꯑꯣꯔꯦꯟꯁꯀꯤ ꯑꯗꯨ ꯑꯣꯏꯔꯁꯨ ꯃꯖꯥꯒꯨꯝꯕꯗꯤ ꯑꯗꯨꯝ ꯅꯪꯉꯦꯗꯅꯀꯣ ꯊꯨꯝꯁꯨ ꯊꯨꯝꯃꯤꯅ
ꯑꯗꯨꯗꯤ ꯌꯥꯝ ꯈꯪꯉ ꯅꯪꯗꯤ
ꯎꯝ ꯑꯗꯨ ꯑꯗꯨꯒꯤ ꯅꯠꯇꯕꯒꯤ ꯇꯥꯏꯞꯇꯀꯣ ꯏꯅꯔꯖꯤꯗꯣ ꯑꯗꯨꯝ ꯏꯅꯔꯖꯤ ꯅꯠꯇꯦꯗ ꯍꯣꯏ ꯑꯉꯥꯡꯁꯤꯡ ꯑꯗꯨꯝ ꯊꯛꯄꯗ ꯑꯩꯁꯨ ꯈꯪꯕꯅꯦ
ꯋꯥꯔ ꯑꯦꯁ ꯀꯃꯗꯤ ꯄꯥꯝꯗꯗꯤ ꯑꯩꯗꯤ ꯑꯣꯔꯛꯔꯦ ꯁꯧꯕꯀꯣ
ꯍꯔꯦ ꯁꯤ ꯀꯅꯥ ꯊꯛꯅꯤꯡꯕ ꯂꯩꯕꯣ ꯍꯝ
ꯍꯥꯏꯕꯗꯤ ꯍꯣꯏ ꯃꯤ ꯍꯥꯏꯕꯗꯤ ꯑ ꯃꯤ ꯍꯥꯏꯕꯗꯤ ꯗꯤꯍꯥꯏꯗ꯭ꯔꯦꯁꯟꯒꯨꯝꯕ ꯑꯗꯨꯒ ꯂꯨꯖ ꯃꯣꯁꯟꯒꯨꯝꯕ ꯃꯇꯝꯗꯀꯣ ꯃꯈꯣꯏꯅ ꯊꯥꯛꯑꯣ ꯑꯗꯨꯏꯗ ꯍꯥꯏꯅ ꯄꯥꯎꯗꯔꯁꯨ ꯄꯤꯌꯦ ꯑꯗꯨꯒ ꯑ ꯣꯇꯥꯔꯁꯨ ꯄꯤꯕꯗꯣ ꯄꯥꯝꯗꯦꯕ ꯑꯗꯨꯗꯨꯕꯨ ꯃꯍꯥꯎꯗꯨꯣ ꯄꯥꯝꯅꯦꯕ
ꯎꯝ ꯃꯍꯥꯎꯁꯦ ꯊꯛꯅꯤꯡꯗꯕꯅꯤ ꯅꯥꯕ ꯀꯥꯟꯗ ꯍꯦꯟꯅ ꯊꯛꯅꯤꯡꯗꯦꯕꯅꯤ ꯑꯗꯨ
ꯑꯣ ꯍꯣꯏ ꯃꯅꯝꯁꯤꯒ ꯀꯣ
ꯃꯅꯝꯁꯤꯒ ꯃꯍꯥꯎꯗꯨꯒ ꯆꯤꯅꯤꯁꯨ ꯅꯠꯇꯕ ꯊꯨꯝꯁꯨ ꯅꯠꯇꯕ ꯑꯖꯤꯅꯇꯣꯒꯤ ꯇꯦꯁ
ꯍꯣꯏ ꯍꯣꯏ ꯑꯗꯨꯅꯤ ꯑꯁꯤꯅ ꯃꯇꯣ ꯃꯍꯥꯎꯁꯨ
ꯊꯥꯏꯅ ꯑꯩꯈꯣꯏ ꯏꯕꯣꯛꯈꯣꯏꯅꯀꯣ ꯎ ꯑꯩꯈꯣꯏ ꯑꯗꯨꯝ ꯗꯥꯏꯔꯤꯌꯥꯒꯨꯝꯕ ꯑꯗꯨꯝ ꯎ ꯆꯀꯣ ꯊꯨꯡꯒꯥ ꯆꯃꯤꯒ ꯇꯣ ꯑ ꯏꯁꯤꯡ ꯃꯍꯤꯗꯨꯗꯀꯣ ꯇꯣꯠꯂꯒ ꯒ꯭ꯂꯥꯁꯁꯨ ꯑꯆꯧꯕ ꯑꯃ ꯑꯁꯤ ꯂꯣꯏꯅ ꯊꯛꯇꯣꯛꯑꯣ ꯍꯥꯏꯅ ꯄꯤꯍꯦꯛ ꯍꯦꯛ ꯄꯤꯌꯦꯕ ꯑ ꯊꯥꯏꯅꯒꯤ ꯀꯩꯅꯣ ꯑꯣ ꯑꯥꯔ ꯑꯦꯁ ꯑꯦꯒꯨꯝꯕꯅꯦꯕ ꯑꯗꯨ
ꯑꯥ
ꯐꯁꯨ ꯐꯕꯅꯦ ꯊꯥꯏꯅꯗꯤꯀꯣ
ꯑꯗꯨꯅꯦ ꯑꯗꯨꯅꯦ ꯍꯥꯏꯕꯗꯤ ꯍꯧꯖꯤꯛ ꯍꯧꯖꯤꯛ ꯀꯥꯟꯁꯤ ꯆꯤꯡꯒꯤ ꯄꯣꯠꯅ ꯌꯦꯡꯕꯅ ꯑ ꯍꯦꯟꯅ ꯐꯔꯦꯕꯀꯣ ꯇꯝꯄꯥꯛꯗꯒꯤ ꯍꯥꯏꯕꯗꯤ ꯆꯤꯡꯒꯤ ꯄꯣꯠꯁꯤꯡꯁꯦ ꯄꯤꯌꯣꯔ ꯑꯣꯔꯒꯥꯅꯤꯛꯅꯤ ꯑꯗꯨꯒ ꯑꯩꯈꯣꯏꯒꯤ ꯀꯟꯇ꯭ꯔꯤꯁꯤꯡꯒꯤ ꯍꯤꯗꯥꯛꯁꯤꯡꯁꯨꯀꯣ
ꯎꯝ
ꯂꯣꯏꯅꯃꯛ ꯄꯥꯝꯃꯤ ꯍꯥꯏꯕ ꯍꯥꯏꯕꯗꯤ ꯐꯥꯔꯃꯦꯥꯁꯤꯒꯨꯝꯕꯗ ꯂꯩꯕ ꯍꯤꯗꯥꯛꯁꯤꯡꯁꯤ ꯍꯣꯏ ꯌꯥꯔꯦ ꯑꯗꯨꯕꯨ ꯀꯟꯇ꯭ꯔꯤꯒꯤꯗꯤ ꯌꯥꯝ ꯐꯥꯏ
ꯎꯝ ꯍꯧꯖꯤꯛ ꯑꯩꯈꯣꯏ ꯆꯤꯡꯒꯤ ꯍꯤꯗꯥꯛꯗꯤ ꯑꯗꯨꯝ ꯌꯥꯝ ꯐꯩꯌꯦ ꯍꯥꯏꯕꯗꯤ ꯆꯤꯟꯖꯥꯛꯄ ꯑꯣꯏꯔꯣ ꯊꯥꯏꯅ ꯃꯣꯏꯗꯤ ꯌꯦꯡꯉꯨꯅꯦꯕ ꯍꯧꯖꯤꯛꯇꯤ ꯑꯩꯈꯣꯏ ꯎ ꯆꯍꯤ ꯑꯦꯠꯇꯤ ꯨꯝꯃꯁꯨ ꯍꯤꯡꯒꯗꯕ ꯃꯥꯥꯟꯗ ꯑꯦ ꯑꯩꯈꯣꯏꯒꯤ ꯆꯤꯟꯖꯥꯛꯇꯨꯅꯀꯣ ꯎꯝ ꯃꯣꯏꯗꯤ ꯐꯠꯇꯤ ꯅꯥꯏꯟꯇꯤ ꯍꯟꯗ꯭ꯔꯦꯠ ꯍꯥꯏꯕꯁꯨ ꯌꯥꯝ ꯀꯟꯕꯁꯨ ꯌꯥꯎꯋꯦ ꯍꯟꯗ꯭ꯔꯦꯗ ꯌꯧꯕꯁꯨꯀꯣ ꯃꯅꯥꯀꯣꯡꯁꯨ ꯄꯪꯗꯦ ꯃꯌꯥ ꯀꯦꯟꯗꯕꯁꯨ ꯌꯥꯎꯋꯦꯀꯣ ꯃꯣꯏꯗꯤ ꯑꯐꯕ ꯈꯛ ꯝꯊꯕ ꯍꯥꯏꯕꯨ ꯍꯥꯎꯕꯗꯤ ꯅꯠꯇꯕ ꯑꯗꯨ ꯑꯣꯏꯔꯁꯨ ꯄꯤꯌꯣꯔ ꯑꯣꯔꯒꯥꯅꯤꯛ ꯆꯥꯔꯛꯄꯒꯤ ꯀ ꯁꯤꯗꯔꯤ ꯀꯔꯤ ꯎꯝ ꯁꯤꯗꯤ ꯄꯤꯌꯣꯔ ꯑꯣꯔꯒꯥꯅꯤꯛ ꯍꯥꯏꯔꯁꯨ ꯎꯝ ꯀꯔꯤ ꯍꯥꯏꯁꯤꯔꯥ ꯂꯩꯕꯥꯛꯇꯨꯗ ꯁꯟꯊꯤꯒꯨꯝꯕ ꯇꯣꯠꯂꯒ ꯍꯧꯍꯟꯕ ꯀꯣ
ꯍꯣꯏ ꯍꯣꯏ
ꯈꯠꯇꯅꯦꯕ ꯑꯗꯨ ꯑꯗꯨꯐꯥꯎ ꯑꯩꯈꯣꯏ ꯄꯤꯌꯣꯔ ꯑꯣꯔꯒꯥꯅꯤꯛ ꯀꯧꯔꯤꯅꯦꯕ ꯑ ꯑꯗꯨꯗꯤꯁꯦ ꯒꯤ ꯑꯗꯨꯝ ꯍꯧꯕꯅꯤ ꯆꯦꯡ ꯍꯥꯏꯈꯣ ꯐꯖꯅ ꯎ ꯊꯥꯕ ꯈꯣꯏꯗꯨꯅꯦ ꯑꯗꯨꯒ ꯑꯩꯈꯣꯏ ꯁꯤꯗꯗꯤ ꯀꯗꯥꯏꯒ ꯕꯖꯥꯔꯗ ꯂꯩꯗ꯭ꯔꯗꯤ ꯑꯩꯈꯣꯏꯗꯤ ꯁꯤꯗ ꯆꯥꯐꯝ ꯂꯩꯇꯦꯅꯀꯣ ꯑꯗꯨ ꯆꯥꯕꯗ ꯃꯣꯏ ꯕꯖꯥꯔꯗ ꯁꯧꯒ꯭ꯔꯤꯒꯨꯝꯕ ꯐꯥꯎ ꯃꯣꯏꯒꯤ ꯑꯣꯔꯒꯥꯅꯤꯛ ꯀꯩꯅꯣ ꯎꯝ ꯍꯥꯔ ꯍꯥꯞꯄꯒ ꯊꯥꯕ ꯈꯥꯛꯇ ꯉꯥꯏꯔꯦ ꯕꯤꯟꯁ ꯍꯥꯏꯔꯣ ꯍꯧꯖꯤꯛ ꯀꯥꯂꯦꯟꯒꯤ ꯑꯦꯟꯁꯥꯡ ꯑꯣꯏꯁꯨ
ꯍꯣꯏ ꯂꯣꯏꯅꯃꯛꯀꯣ ꯍꯥꯟꯅ ꯑꯗꯨꯒ ꯁꯤꯖꯤꯟꯅꯕꯒꯤ ꯀꯦꯃꯤꯀꯦꯜ ꯁꯨꯝꯕꯀꯣ ꯁꯤꯖꯤꯟꯅ ꯃꯥꯜ ꯂꯣꯏ ꯑꯗꯨꯃꯛ
ꯇ ꯈꯦ ꯏꯁꯤꯡ ꯐꯥꯎ ꯌꯦꯡꯉꯨꯅꯦ ꯖꯥꯔꯒꯤ ꯏꯁꯤꯡꯗꯣ ꯀꯦꯃꯤꯀꯦꯜꯁ ꯍꯥꯞꯕꯗ ꯊꯛꯏꯅꯦꯀꯣ
ꯐꯥꯏꯗꯅꯤ
ꯃꯩꯗ ꯐꯨꯠꯂꯒ ꯊꯛꯄ ꯅꯠꯇ꯭ꯔꯦ ꯍꯥꯏꯕ
ꯍꯣꯏ
ꯑꯗꯨꯅꯕꯨ ꯀꯗꯥꯏꯗ ꯄꯨꯟꯁꯤꯒꯤꯅꯣ
ꯑꯗꯨꯗ ꯆꯨꯝꯃꯦ ꯆꯨꯝꯃꯦ ꯍꯥꯏꯕ ꯍꯥꯏꯕꯗꯤ ꯍꯧꯖꯤꯛꯀꯥꯟꯁꯤꯦ ꯂꯣꯏꯅꯃꯛ ꯀꯃ ꯀꯅꯥ ꯌꯥꯕ ꯋꯥ ꯈꯥ ꯀꯅꯤꯅ ꯆꯥꯕ ꯊꯛꯄꯁꯨ ꯑꯩꯈꯣꯏꯒꯤ ꯀꯔꯤ ꯍꯥꯏꯁꯤꯔ ꯍꯤꯗꯥꯛꯁꯤꯡꯁꯨꯀꯣ ꯑꯆꯥꯄ ꯑꯥꯂꯨ ꯑꯗꯨꯒ ꯍꯋꯥ ꯃꯒꯨꯝ ꯃꯥ ꯁꯤꯁꯤꯡꯁꯨ ꯀꯦꯃꯤꯀꯦꯜ ꯍꯥꯞꯄꯒ ꯊꯝꯕꯒꯤ ꯄꯣꯠꯁꯤꯡꯅꯤꯕ ꯉꯥꯁꯨ ꯁꯥꯁꯤꯡꯗꯨ ꯁꯨꯃꯥꯏꯅ ꯇꯧꯅꯤ ꯑꯗꯨ ꯂꯥꯏꯅꯥꯁꯤ ꯏ ꯍꯦꯟꯒꯠꯄꯁꯦ ꯑꯗꯨꯒꯤꯗꯃꯛ
ꯊꯣꯛꯂꯣꯏꯗꯕ ꯂꯥꯏꯅꯥ ꯐꯥꯎ ꯊꯣꯛꯈ꯭ꯔꯦ ꯍꯥꯏꯕ
ꯍꯣꯏ ꯍꯣꯏ ꯍꯣꯏ ꯑꯗꯨꯗ ꯍꯒꯦꯅꯦ
ꯑꯩꯗꯤꯀꯣ ꯌꯨꯇ꯭ꯌꯨꯕꯇ ꯀꯦꯟꯁ ꯕ꯭ꯂꯣꯛ ꯍꯥꯏꯅ ꯅꯥꯒꯥꯂꯦꯟꯗ ꯂꯩꯕ ꯅꯨ ꯅꯨꯄꯥ ꯑꯃ ꯑꯗꯨꯒꯤ ꯕ꯭ꯂꯣꯛꯇꯣ ꯑꯗꯨꯝ ꯃꯥ ꯄꯤꯣꯔ ꯑꯣꯔꯒꯥꯅꯤꯛ ꯄꯨꯔꯒ ꯃꯥꯅ ꯆꯥꯕ ꯄꯥꯝꯃꯦ
ꯑꯩꯁꯨ ꯌꯦꯡꯉꯤꯃꯉꯩꯗꯨꯣ ꯌꯥꯝ ꯅꯨꯡꯉꯥꯏꯕꯅꯦꯕꯀꯣ
ꯋꯥ
ꯃꯥꯅ ꯆꯥꯕ ꯃꯥꯅ ꯃꯥꯒꯤ ꯈꯨꯠꯅ ꯂꯧꯊꯣꯛꯄ ꯑꯗꯨꯒ ꯁꯥ ꯑꯃꯅ ꯄꯤꯛꯈꯕ ꯑꯗꯣ ꯌꯥꯝꯅ ꯀꯔꯤ ꯍꯥꯏꯁꯤꯔꯥ ꯖꯦꯅꯋꯟꯒ ꯑꯗꯨꯒ ꯑꯩ ꯑꯣꯔꯒꯥꯅꯤꯛ ꯇꯥ ꯍꯥꯏꯕ ꯃꯥꯡꯉꯤꯗꯣ
ꯎꯝ
ꯑꯗꯨꯅꯤ ꯃꯥꯒꯤ ꯁꯞꯁꯀ꯭ꯔꯥꯏꯕꯔꯁꯨ ꯌꯥꯝꯃꯤꯕ ꯌꯥꯝꯃꯦ ꯃꯥꯥꯡꯉꯗꯣ
ꯎꯝ ꯌꯥꯝꯃꯦ ꯑꯗꯣ ꯃꯥꯒꯤꯗꯣ ꯑꯗꯨꯝ ꯎꯝ ꯌꯥꯝ ꯄꯥꯝꯃꯦ ꯊ ꯆꯆꯥꯁꯤꯡ ꯌꯥꯝ ꯆꯪꯉꯛꯈ꯭ꯔꯦ ꯁꯤꯗ ꯑꯩꯀꯣ ꯑꯁꯦꯡꯕ ꯑꯁꯤꯉꯥꯡꯁꯤꯡꯁꯦ
ꯎꯄꯥꯥꯏ ꯂꯩ ꯏꯇ
ꯑꯗꯨꯗ ꯃꯣꯏꯁꯦ ꯑꯩ ꯂꯥꯡꯗꯕ ꯃꯐꯝꯗ ꯑꯗꯨꯝ ꯊꯤꯔꯒ ꯆꯠꯄꯁꯦ ꯃꯣꯏꯁꯦ ꯑꯗꯨꯝ ꯏꯟꯅꯔꯛꯀꯅꯤꯕ
ꯍꯥꯏ ꯑꯉꯥꯡꯅꯦ ꯀꯌꯥ ꯁꯨꯔꯤꯅꯣ ꯑꯗꯨꯗꯤ
ꯑꯉꯥꯡ ꯑꯩꯈꯣꯏ ꯑꯉꯥꯡ ꯑꯁꯤꯗ ꯂꯩꯕ ꯑꯉꯥꯡꯁꯤꯡꯁꯦ ꯄꯥꯔꯛꯎ꯭ꯔꯥ ꯑꯗꯨꯁꯨ ꯀꯣ ꯐꯥꯏꯚ ꯌꯔꯁ ꯌꯧꯕ ꯑꯉꯥꯡ ꯌꯥꯎꯗ꯭ꯔꯤ
ꯑꯗꯨꯒꯤꯅꯦ ꯑꯗꯨꯒꯤꯅꯦ
ꯎꯝ ꯐꯥꯏꯚ ꯌꯔꯁ ꯌ ꯑꯗꯨꯒ ꯑꯉꯥꯡ ꯑꯍꯟꯗꯒꯤꯀꯣ ꯑꯍꯟ ꯍꯥꯏꯕꯨ ꯍꯧꯖꯤꯛ ꯎꯝ ꯏꯆꯦꯒꯤ ꯃꯆꯥ ꯑꯍꯟ ꯃꯆꯥꯗꯨ ꯐꯥꯏꯚ ꯌꯔꯁ ꯖꯨꯂꯥꯏ ꯗꯤꯁ ꯃꯟꯗ ꯐꯥꯏꯚ ꯌꯔꯁ ꯌꯎꯗꯕꯀꯣ ꯑꯗꯨꯒꯤ ꯑꯅꯤꯅꯦ ꯑꯍꯨꯝ ꯇꯔꯨꯛ ꯇꯔꯨꯛꯅꯦ ꯇꯔꯦꯠ ꯁꯨꯔꯝꯕꯅꯦ ꯑꯃꯪ ꯉꯔꯥꯡ ꯆꯠꯈ꯭ꯔꯦ
ꯑ ꯑꯗꯨꯒꯤꯅꯤ ꯑꯗꯨꯒꯤꯅꯤ
ꯁꯤꯒꯤ ꯇꯧꯦꯔꯤꯕ ꯃꯣꯏꯁꯦ ꯑꯗꯨꯁꯨ ꯀꯩꯅ ꯋꯥꯏꯜ ꯑꯦꯅꯤꯃꯦꯜꯒꯤ ꯇꯥꯏꯞꯇ ꯈꯛꯇꯅꯤ ꯇꯨꯃꯤꯟꯅ ꯁꯥꯟꯅꯕ ꯍꯩꯇꯦ ꯑ ꯋꯥꯜꯅꯦ ꯑꯁꯦꯡꯕ
ꯑꯉꯥꯡꯁꯤꯡꯒꯤ ꯃꯍꯥꯎꯁꯥꯅꯤꯍ ꯑꯗꯨ ꯑꯗꯨ ꯀꯨꯝꯕ ꯑꯗꯨꯒꯨꯝꯕ ꯑꯉꯥꯡꯁꯤꯡꯁꯤ ꯐꯕꯅꯤ ꯍꯥꯏꯕꯗꯤ ꯄꯤꯍꯥꯆꯥ